ꯗꯨꯅ ꯋꯥꯔꯤꯁꯦ ꯁꯨꯃꯥꯏꯅ ꯇꯧꯧꯕꯅꯤ ꯎꯝ
ꯆꯥꯛꯁ ꯎ ꯅꯪ ꯁꯤꯗ ꯕꯣꯇꯜ ꯑꯃ ꯑꯅꯤꯇ ꯆꯥꯃꯛꯑꯣ ꯁꯤꯗꯒꯤ ꯣꯇꯜ
ꯎꯏ ꯀꯥꯏꯍꯦ ꯑꯩꯗꯤ
ꯈꯔꯤ ꯁꯔꯤꯔꯤ ꯁꯔꯤ
ꯃꯥꯗ ꯎꯝ ꯑꯗ ꯄꯨꯗꯤꯒ ꯇꯝ ꯎꯝ
ꯑꯥ ꯅꯪ ꯀꯨꯄꯤꯅ ꯑꯦꯁꯥꯏꯟꯃꯦꯟ ꯑꯃꯝꯇ ꯏꯔꯒꯀꯦꯔꯣ
ꯎꯝ ꯎꯝ ꯎꯝ ꯎꯝ
ꯄꯦꯁ ꯇꯔꯥ ꯐꯥꯔꯣꯏꯗ
ꯎꯝ ꯎꯝ
ꯍꯥ
ꯎꯝ
ꯉꯁꯤ ꯀꯩ ꯁꯇꯔꯗꯦ ꯍꯌꯦꯡꯐꯥꯎꯗ ꯎꯝ ꯎꯝ ꯑ
ꯏ ꯀꯠꯂꯦꯁꯥꯎꯗ
ꯉꯔꯥꯡ ꯏꯒꯦ ꯇꯧꯔꯒ ꯑꯦꯁꯥꯏꯟꯃꯦꯟꯁꯨ ꯏꯍꯧꯗꯕ
ꯃ ꯅꯁ ꯃ ꯇꯨꯝꯗ
ꯍꯥꯦ
ꯃꯔꯅꯥꯎ ꯏ
ꯑꯩꯈꯣꯏꯤꯟ ꯆꯥꯛ ꯆꯥꯁꯤꯜꯂꯝꯕꯒꯤ ꯅꯤꯡꯉꯝꯕ ꯁꯥꯔꯝꯕꯩ ꯋꯥꯅꯤ ꯍꯧꯖꯤꯛ ꯇ ꯑꯦꯁ ꯏꯪꯊꯔꯛꯑꯦ ꯅꯨꯡꯉꯥꯏꯈ꯭ꯔꯖꯥꯠꯅꯤꯡꯉꯣ ꯑꯩ ꯀꯥꯁꯦ
ꯑꯣ ꯏ ꯆꯟꯖꯒꯦ ꯅꯥꯟ ꯅꯅꯦ ꯆꯗꯔꯅꯣ
ꯑꯁ ꯑꯩ ꯀꯥꯁꯤꯗꯤ ꯑꯁꯦꯡꯕ ꯑꯩꯗꯤ ꯁꯤ ꯊꯥꯗꯣꯛꯇ꯭ꯔꯁꯨ ꯊꯥꯏ ꯊꯥꯗꯣꯛꯅꯤꯡꯗꯦ
ꯑꯗ ꯁꯈꯥꯏ ꯆ ꯀ ꯐꯔ
ꯍꯥꯏꯗꯤ ꯁꯣꯝꯗ ꯁꯝꯒ ꯑꯗꯨꯗꯏꯗꯣ ꯁꯝꯨꯗꯩ ꯄꯣꯠꯆ ꯒ꯭ꯌꯥꯟ ꯇꯥꯗꯦ
ꯍꯝꯝ ꯇꯥꯃꯦ ꯌꯥ
ꯎꯝ
ꯇꯗꯅꯕꯏ ꯍꯥꯏ
ꯊꯥꯗꯣꯛꯄ ꯃꯤꯟꯁ ꯁꯦꯝꯗꯣꯛꯄ ꯍꯥꯏꯕ ꯑꯃ ꯂꯥꯛꯀꯅꯤ
ꯇꯣ ꯇꯣꯛꯄꯔ
ꯁ ꯆꯖꯅ ꯅ꯭ꯌꯎꯔꯤꯗ
ꯁꯤ ꯄꯩꯁꯥꯔꯒꯦꯀꯣꯁꯛꯇꯦ ꯍꯥꯏꯔꯃꯦꯀꯣ ꯐꯗꯤ ꯀꯗꯅ ꯇꯗ ꯂꯩ ꯃ
ꯑ
ꯇꯥꯡ ꯀꯌꯥ ꯐꯥꯎꯅꯣ ꯀꯔꯤ ꯅꯥꯏꯟꯇꯤꯟ ꯐꯥꯎ ꯖꯨꯂꯥꯏꯒꯤ ꯑꯣ
ꯖꯨꯟꯒꯤ ꯖꯨꯟꯒꯤꯔꯣ ꯖꯨꯂꯥꯏꯒꯤꯔꯣ ꯀꯩꯅꯣ ꯏ ꯖꯨꯟꯒꯤꯔꯣꯝꯃꯤ ꯖꯨꯂꯥꯏꯒꯤꯔꯣꯝꯃꯤ ꯑꯉꯥꯡ ꯖꯨꯟꯒꯤꯔꯣ ꯖꯨꯂꯥꯏꯒꯤꯔꯣ ꯍꯥꯏꯕ ꯑꯗꯨ ꯍꯥꯏꯗꯨꯅ ꯖꯨꯂꯥꯏꯒꯤ ꯑꯣꯏꯔꯗꯤ ꯌꯥꯝ ꯋꯥꯠꯂꯤꯑꯕ ꯖꯨꯟ ꯅꯥꯏꯟꯇꯤꯟ
ꯎ ꯑꯄ
ꯃꯣꯏꯒꯤ ꯀꯔꯤ ꯑꯦꯂꯚꯦꯟꯒꯤꯅ ꯀꯔ ꯀꯥꯟꯗ ꯀ ꯍꯧꯗꯝꯃꯣ
ꯀꯥ ꯀꯦꯟ
ꯇꯥꯡ ꯀꯌꯥꯗꯒꯤ
ꯕꯨꯏꯗ ꯀꯔꯦꯁ ꯃꯤ ꯆ ꯋꯥꯗ ꯇ
ꯃꯤꯅꯤꯅꯤꯌꯝ ꯂꯔꯥꯏꯁꯦ
ꯎ
ꯎꯠꯂꯤꯄ꯭ꯔꯣ
ꯅꯠꯇꯦꯍꯦ
ꯑꯣ ꯃꯣꯏꯃꯤꯅꯤ
ꯄꯔꯄ ꯄꯤꯔꯄꯅꯦ ꯄꯤꯔꯅꯦ ꯀꯦ ꯎ ꯆꯨꯞꯨꯞ ꯍꯗꯗ꯭ꯔ ꯁꯔꯒ ꯍ
ꯎꯝ
ꯎ ꯀ
ꯌꯦꯍꯠꯕ
ꯑꯗꯨꯗꯤ ꯃꯥꯔꯤ ꯏꯗꯥꯦ ꯄꯥꯥꯃꯤ ꯄꯉ ꯑꯗꯨ
ꯑꯣ ꯄꯨꯔꯥ
ꯎ
ꯀꯔꯤ
ꯑ ꯍꯨꯝ
ꯎꯝ
ꯅꯨꯡꯉꯥꯏ ꯍꯥꯏꯕ꯭ꯔꯣ ꯍꯪꯗ꯭ꯔꯣ ꯀꯩꯅꯣ
ꯅꯨꯡꯉꯥꯏꯌꯦ
ꯃꯗꯤ ꯅꯤꯗ꯭ꯔꯣꯕ ꯑꯗꯨꯇꯥꯅ ꯑꯅꯧꯕꯒꯤ
ꯎꯝ
ꯎ
ꯑꯕꯤꯅꯥꯁ ꯑꯗꯨ ꯑꯗꯨ ꯃꯥꯅꯦ
ꯑꯦꯛꯁꯇꯦꯟ ꯁꯞꯁꯇꯦꯟꯁ
ꯑꯦꯠ ꯅꯗꯤꯌꯥ ꯑꯣꯏꯔꯕꯣ ꯍꯥꯏꯌꯣ
ꯑꯥꯏ ꯌꯨ ꯁꯤ ꯀꯔꯤꯅꯣ